ꯑꯥ
ꯍꯜꯂꯣ ꯍꯜꯂꯣ
ꯍꯜꯂꯣ ꯇꯥꯏꯌꯦꯅꯦ ꯅꯪꯒꯤ ꯃꯈꯣꯟꯗꯤ ꯇꯥꯕ꯭ꯔꯣ ꯑꯩꯕꯨ
ꯍꯣ ꯇꯥꯏꯌꯦ ꯇꯥꯏꯌꯦ ꯇꯥꯕ꯭ꯔꯥ
ꯑ ꯍꯣꯏ ꯇꯥꯏꯑꯦ ꯃꯤꯡꯗꯤ ꯌꯥꯝ ꯐꯖꯩꯅꯦ ꯗꯣꯅꯥꯜ ꯇ꯭ꯔꯝ ꯍꯥꯏꯔꯒ ꯍꯣꯏ ꯀꯤꯈ꯭ꯔꯕꯅꯦ ꯑꯩꯗꯤ ꯌꯨ ꯑꯦꯁ ꯁꯤꯒꯤ ꯀꯣꯜ ꯇꯧꯔꯛꯄ꯭ꯔꯥ ꯍꯥꯏꯅ
ꯗꯣꯅꯥꯜ ꯇ꯭ꯔꯝꯒꯤ ꯑꯣꯐꯤꯁꯇꯩ ꯇꯧꯔꯛꯄꯅꯦ
ꯑꯦꯁ ꯑꯣꯏꯔꯝꯒꯅꯤ ꯍꯣꯏ ꯀꯤꯍꯟꯈ꯭ꯔꯦ꯫ ꯇꯔꯦꯗꯤ ꯗꯣꯅꯦꯜ ꯇ꯭ꯔꯝꯒꯤ ꯑꯣꯐꯤꯁꯇ ꯑꯣꯏꯔꯗꯤ꯫
ꯀꯩ ꯇꯧꯔꯤꯒꯦ꯫
ꯑ ꯀꯔꯤꯁꯨ ꯇꯧꯗꯦꯗ ꯑꯗꯨꯝ ꯌꯨꯝꯗ ꯂꯩꯕꯅꯤꯗ꯫
ꯆꯥꯛ ꯆꯥꯗ꯭ꯔꯤ꯫
ꯍꯣꯏ ꯆꯥꯛ ꯆꯥꯗ꯭ꯔꯤꯌꯦ ꯆꯥꯛ ꯏꯆꯦꯅ ꯊꯨꯝꯔꯒ ꯂꯩꯌꯦ꯫
ꯅꯪꯗꯤ ꯀꯔꯤ ꯇꯧꯕ꯭ꯔꯥ꯫
ꯇꫬꯝꯔꯒ ꯂꯩꯌꯦ꯫
ꯑꯣ ꯅꯣꯏꯗꯤ ꯆꯥꯛ ꯆꯥꯔꯕꯣ꯫
ꯁꯥꯗꯔꯤꯗꯥ꯫
ꯑꫭ꯫ ꯀꯔꯤ ꯌꯦꯁꯥꯡ ꯆꯥꯒꯦꯔꫭ꯫
ꯑꯩꯈꯣꯏꯗꯤ ꯑꯈꯣꯏꯗꯤ ꯀꯩꯅꯣ ꯀꯥꯡꯁꯣꯏ ꯆꯥꯅꯤ ꯉꯁꯤꯗꯤ꯫
ꯑꯥ ꯑꯥ ꯀꯥꯡꯁꯣꯏꯅ ꯍꯥꯎꯋꯤꯅꯦ꯫
ꯍꫭꯏ ꯅꫭꯏꯏꯗꯤ꯫
ꯑꯩꯈꯣꯏ ꯏꯆꯦꯅꯥ ꯉꯁꯤꯗꯤ ꯑꯦ ꯆꯤꯛꯀꯟ ꯊꯣꯡꯔꯒ ꯂꯩ ꯌꯦꯟ ꯊꯣꯡꯔꯒ ꯂꯩ꯫
ꯑꯣ ꯅꯣꯏ ꯁꯤ ꯀꯔꯤ ꯇ꯭ꯔꯥꯏꯕ ꯔꯣ꯫
ꯑꯩꯗꯤ ꯖꯦꯃꯦꯅꯦ꯫
ꯑꯣ ꯖꯦꯡꯃꯩ ꯃꯥꯟꯗꯦꯍꯦ ꯅꯪꯅ ꯉꯥꯡꯕ ꯁ꯭ꯇꯥꯏꯜꯗꫭ꯫
ꯑꯥ ꯅꯪꯁꯨ ꯅꯪ ꯔꯣꯡꯃꯥꯏ ꯑꯣꯏꯔꯝꯒꯅꯤꯀꯣ꯫
ꯑꯩꯔꯣ꯫
ꯎꯝ꯫
ꯅꯠꯇꯦꯗ꯫
ꯑ꯫
ꯇꯥꯡꯈꯨꯜꯅꯤ ꯇꯥꯡꯈꯨꯜ꯫
ꯑꯣ ꯑꯣ ꯌꯥꯝ ꯂꯩꯕꯅꯤ ꯑꯩꯈꯣꯏꯗꯁꯨ ꯇꯥꯡꯈꯨꯜ꯫
ꯎꯈ꯭ꯔꯨꯜꯗꯒꯤꯔꯥ꯫
ꯎꯈ꯭ꯔꯨꯜꯗꯩꯅꯤ ꯍꫭꯏ꯫
ꯑꯣ ꯑꯣ ꯍꯧꯖꯤꯛꯁꯨ ꯎꯈ꯭ꯔꯨꯜꯗ ꯂꯩꯔꯝꯒꯅꯤꯀꯣ꯫
ꯍꯧꯖꯤꯛꯇꯤ ꯎꯈ꯭ꯔꯨꯜꯗ ꯂꯩꯇꯦ ꯎꯈ꯭ꯔꯨꯜꯗ ꯂꯩꯇꯦ꯫
ꯑꯣ ꯑꯣ ꯑꯣ ꯑꯣ ꯎꯝ꯫
ꯅꯪꯗꯤ ꯈꯨꯟꯗ ꯂꯩꯕ꯭ꯔꯣ꯫
ꯎꯝ ꯑꯁꯤꯗ ꯂꯩ ꯑꯩꯁꯨ ꯏꯟꯐꯥ꯫ꯗ ꯂꯩꯗ꯫
ꯀ꯭ꯔꯤ ꯂꯩꯀꯥꯏꯗ ꯂꯩꯕ꯭ꯔꯣ꯫
ꯑꯁꯤꯒꯨꯝꯕꯗꯤ ꯍꯥꯏꯕ ꯌꯥꯗꯦ ꯍꯥꯏꯅꯦ꯫ ꯗꯤꯁꯇ꯭ꯔꯤꯒꯨꯝꯕꯗꯤ ꯍꯥꯏꯏꯕ ꯌꯥꯏꯀꫭ ꯎꯝ ꯎꯝ꯫
ꯀꯌꯥ ꯂꯥꯏꯔꯤꯛ ꯇꯝꯕ ꯂꯥꯏꯔꯤꯛ ꯇꯝꯕ ꯂꯣꯏꯔꯕꯣ ꯅꯠꯇ꯭ꯔꯒ ꯊꯕꯛ ꯇꯧꯔ ꯂꯩꯕ꯭ꯔꯥ꯫
ꯍꯣꯏ ꯑꯩꯈꯣꯏꯗꯤ ꯂꯩꯔꯤꯛ ꯇꯝꯕꯥ ꯂꯣꯏꯈ꯭ꯔꯤꯗ ꯍꯧꯖꯤꯛꯇꯤ ꯑꯍꯥꯟ ꯑꯣꯏꯈ꯭ꯔꯤꯗꯥ꯫
ꯑꯣ꯫
ꯌꯨꯝꯗ ꯑꯗꯨꯝ ꯂꯩꯕꯅꯤ ꯗꯥ ꯑꯈꯣꯏꯗꯤ
ꯑ ꯆꯥ ꯆꯥ
ꯅꯪꯗꯤ ꯂꯥꯏꯔꯤꯛ ꯇꯝꯔꯤꯕ꯭ꯔꯣ
ꯂꯥꯏꯔꯤꯛ ꯇꯝꯕ ꯂꯣꯏꯈ꯭ꯔꯦꯗ ꯑꯈꯣꯏꯁꯨ
ꯑꯣ ꯑꯁꯤꯗ ꯊꯕꯛ ꯇꯧꯔ ꯂꯩꯔꯝꯃꯅꯤ ꯀ‌ꯣ ꯑꯗꯨꯗꯤ ꯑꯣ
ꯑꯦ ꯏꯆꯦꯁꯨ ꯑꯥ ꯁꯤ ꯇꯥꯡꯈꯨꯜꯒ ꯂꯨꯍꯣꯡꯕ ꯀꯣ ꯎꯈ꯭ꯔꯨꯜꯒꯤ ꯃꯆꯥ ꯀꯣ ꯑꯗꯨ ꯉꯁꯤ ꯎ ꯈ꯭ꯔꯨꯜꯆꯠꯅꯤꯉꯥꯏ ꯑꯥ ꯃꯥꯒꯤ ꯏꯅꯥꯎꯅꯨꯄꯥꯒ ꯃꯥꯒꯤ ꯅꯨꯄꯤꯒ ꯑꯗꯨꯒ ꯃꯥꯒꯤ ꯐ꯭ꯔꯦꯟ ꯑꯃꯥ ꯂꯥꯎꯔꯒ ꯂꯩꯌ‌ꯦꯅꯦ ꯑꯩꯈꯣꯏ ꯌꯨꯝꯗꯁꯨ
ꯑꯣ ꯎꯈ꯭ꯔꯨꯜꯗ ꯌꯨꯝ ꯄꯥꯟꯕ
ꯑꯍꯣꯏ ꯎꯈ꯭ꯔꯨꯜꯗ ꯏꯆꯦ ꯌꯨꯝ ꯄꯥꯟꯕ ꯑꯗꯨꯒ ꯃꯥ ꯏꯆꯦꯒ ꯃꯥꯒꯤ ꯍꯁꯕꯦꯟꯗꯤ ꯁꯤꯗ ꯂꯩꯌꯦ ꯑꯩꯈꯣꯏꯒ ꯑꯩꯈꯣꯏꯒꯤ ꯌꯨꯝꯗꯀꯣ ꯑꯁꯤ ꯏꯝꯐꯥꯜꯗ ꯑꯗꯨ ꯉꯁꯤ ꯕꯦꯡꯒꯂꯣꯔꯗꯒꯤ ꯃꯥꯒꯤ ꯃꯅꯥꯎ ꯅꯨꯄꯥꯗꯣ ꯏꯆꯦꯒꯤ ꯅꯨꯞ ꯄꯥꯒꯤ ꯃꯅꯥꯎ ꯅꯨꯄꯥꯗꯣ ꯂꯥꯛꯑꯦ ꯎꯈ꯭ꯔꯨꯜ ꯆꯥꯠꯅꯤꯉꯥꯏ ꯃꯥꯒꯤ ꯅꯨꯄꯤꯒ ꯗꯨꯒ ꯃꯥꯒꯤꯐ ꯐ꯭ꯔꯦꯟ ꯑꯃꯥ ꯑꯗꯨ ꯑꯍꯨꯝꯁꯦ ꯂꯥꯛꯑꯦ ꯂꯥꯛꯑꯦ ꯑꯗꯨꯒ ꯎꯈ꯭ꯔꯨꯜ ꯆꯠꯅꯤꯉꯥꯏꯗꯣ ꯃꯣꯏꯅ ꯎꯝ ꯑꯁꯤ ꯏꯝꯐꯥꯜꯗ ꯌꯧꯕꯁꯦ ꯄꯨꯡ ꯑꯃꯥ ꯄꯨꯡ ꯑꯃꯥ ꯃ ꯈꯥꯏꯒꯨꯝꯕꯗ ꯌꯧꯋꯦ ꯍꯥꯏꯌꯦ ꯑꯗꯨ ꯑꯣꯏꯔꯁꯨ ꯃꯣꯏꯅ ꯀꯔꯤ ꯀꯔꯥ ꯇꯧꯔꯒ ꯃꯣꯏꯒꯤ ꯕꯦꯛꯀꯨꯝꯕ ꯂꯧꯊꯣꯛꯄ ꯑꯗꯨ ꯇꯧꯔꯒ ꯃꯣꯏꯅ ꯂꯥꯛꯄꯁꯦ ꯇꯨ ꯍꯦꯟꯈ꯭ꯔꯕꯀꯣ ꯇꯨ ꯊ꯭ꯔꯤꯒꯨꯝꯕ ꯇꯥꯈ꯭ꯔꯕ ꯑꯗꯨꯒꯤ ꯒꯥꯔꯤ ꯎꯈ꯭ꯔꯨꯜ ꯆꯠꯅꯤꯉꯥꯏ ꯒꯥꯔꯤ ꯉꯁꯤꯗꯤ ꯂꯩꯇ꯭ꯔꯦ ꯍꯌꯦꯡ ꯑꯣꯏꯅ ꯆꯠꯀꯦ ꯍꯥꯏꯕ ꯑꯗꯨꯒꯤ ꯑꯁꯤꯗ ꯉꯁꯤꯗꯤ ꯂꯩ ꯍꯥꯏꯕꯅꯤꯗ ꯂꯩꯔꯒ ꯍꯌꯦꯡ ꯆꯠꯀꯦ ꯇꯧꯔꯒ ꯂꯩ ꯊꯣꯡꯗꯤ ꯊꯣꯡꯈ꯭ꯔꯕ꯭ꯔꯥ ꯏꯟꯁꯥꯡ
ꯍꯤꯖꯥꯡꯗꯤ ꯊꯣꯡꯈ꯭ꯔꯦꯗ ꯊꯣꯡꯗ꯭ꯔꯤ ꯊꯣꯡꯒꯦ ꯇꯧꯔꯤ
ꯑꯣ ꯅꯪꯅ ꯊꯣꯡꯕ꯭ꯔꯥ
ꯑꯩꯅ ꯊꯣꯡꯗꯦꯗ ꯁ‌ꯦ ꯑꯈꯣꯏ ꯏꯃꯥꯟꯅꯕꯁꯤꯡꯅ ꯊꯣꯡꯉꯤ
ꯑ ꯑꯣ ꯐꯩꯅꯦ ꯑꯩꯈꯣꯏꯗꯤ ꯀꯥꯡꯁꯣꯏ ꯑꯗꯨꯝ ꯆꯥꯕꯒꯤꯀ‌ꯣ
ꯑꯥ
ꯅꯪ ꯁꯣꯏꯁꯦ ꯄꯥꯝꯕꯅꯦ ꯑꯈꯣꯏꯁꯨ
ꯅꯪ ꯈ ꯅꯣꯏꯗꯤ ꯀꯅꯥ ꯀꯅꯥꯒ ꯂꯩꯃꯤꯟꯅꯕ꯭ꯔꯣ
ꯑꯩꯗꯤ ꯑꯩꯒꯤ ꯑꯥ ꯑꯩꯈꯣꯏꯒꯤ ꯌꯨꯝꯗꯗꯤ ꯑꯩꯒꯤ ꯑꯥ ꯕ꯭ꯔꯗꯔ ꯀꯣ ꯑꯩꯒꯤ ꯕ꯭ꯔꯗꯔ ꯑꯗꯨꯒ ꯃꯥꯒꯤ ꯐꯦꯝꯂꯤ ꯂꯩꯕꯅꯤ ꯕ꯭ꯔꯗꯔꯒꯤ ꯐꯦꯝꯂꯤ ꯑꯗꯨꯒ ꯑꯩ ꯑꯗꯨꯒ ꯆꯤꯒ ꯃꯥꯒꯤ ꯑ ꯃꯥꯒꯤ ꯍꯖꯕꯦꯟꯗꯣ ꯑꯗꯨ ꯎꯈ꯭ꯔꯨꯜꯗ ꯌꯨꯝ ꯄꯥꯜꯂꯦ ꯍꯥꯏꯕꯗꯣ ꯑꯗꯨ ꯃꯥꯒꯤ ꯑꯗꯨꯒ ꯃꯥꯒꯤ ꯏꯆꯥ ꯃꯆꯥ ꯑꯃ ꯑꯗꯨꯒ ꯑꯩꯒꯤ ꯅꯦꯐ꯭ꯌꯨꯁꯨ ꯂꯩꯌꯦ ꯃꯤ ꯌꯥꯝ ꯂꯩꯕꯅꯦ ꯑꯩꯈꯣꯏꯒꯤ ꯌꯨꯝꯗꯤ
ꯑꯣ
ꯃꯤ ꯌꯥꯝ ꯂꯩꯌꯦ ꯁꯤꯗꯥ ꯍꯣꯏ ꯃꯤ ꯌꯥꯝꯕꯥꯅꯦ ꯌꯥꯃꯤ ꯇꯔꯥꯔꯥ ꯏꯂꯕꯦꯟ꯭ꯔꯅꯦ ꯂꯣꯏꯅꯃꯛ
ꯎꯝ
ꯎꯝ ꯉꯁꯤꯗꯤ ꯃꯣꯏ ꯎꯝ ꯃꯣꯏ ꯂꯥꯛꯄꯒꯤ ꯃꯤ ꯊꯥꯔꯇꯤꯟ ꯐꯣꯔꯇꯤꯟ ꯒꯨꯝꯕꯥ ꯁꯨꯒꯅꯤ ꯃꯤ ꯌꯥꯝꯕꯥꯅꯤ ꯑꯗꯨꯒꯤ ꯀꯣꯜ ꯇꯧꯅꯤꯡꯉꯥꯏꯗꯣ ꯃꯇꯝ ꯐꯪꯗꯕꯀꯣ ꯑꯉꯥꯡ ꯌꯥꯝ ꯂꯩꯕꯩꯀꯣ ꯑꯗꯨ ꯐ꯭ꯔꯤ ꯑꯣꯏꯕ ꯀꯥꯟꯗꯗꯤ ꯑꯗꯨꯝ ꯀꯣꯜ ꯇꯧꯅꯤꯡꯕꯅꯦ
ꯂꯥꯡꯕ ꯌꯥꯗꯦ ꯍꯥꯏꯕꯅꯦ ꯒ꯭ꯔꯥꯎꯟꯗꯀꯣ ꯔꯤꯖꯦꯛ ꯆꯠꯂꯦ ꯍꯥꯏꯕꯅꯦ
ꯑꯗꯨꯝ ꯂꯥꯡꯕꯅꯦ ꯑꯩꯒꯤ ꯕꯦꯛꯒ꯭ꯔꯥꯎꯟꯗꯤ ꯈꯪꯗ꯭ꯔꯦ ꯏꯁ ꯇꯥꯏꯝ ꯏꯁꯇ꯭ꯔꯤꯛ ꯇꯧꯔꯥꯗꯤ ꯑꯩꯒꯤ ꯌꯥꯔꯣꯏꯅꯦ ꯅꯪꯗꯤ ꯑꯁꯤ ꯄꯥꯏꯕ ꯀꯨꯏꯈ꯭ꯔꯕ꯭ꯔꯥ
ꯅꯨꯃꯤꯠ ꯀꯨꯟꯒꯨꯝꯕ ꯁꯨꯔꯝꯒꯅꯤ
ꯅꯨꯃꯤꯠ ꯀꯨꯟ
ꯍꯣꯏ
ꯑꯣ
ꯑꯩꯗꯤ ꯀꯌꯥꯝ ꯀꯣꯜ ꯑꯗꯨꯝ ꯇꯧꯗꯦꯗ ꯃꯔꯛ ꯃꯔꯛꯇ ꯇꯧꯕꯅꯤꯗ
ꯑꯣ ꯅꯨꯃꯤꯠ ꯑꯃꯗ ꯀꯣꯜ ꯀꯌꯥꯒꯨꯝꯕꯗꯤ ꯇꯧꯕ꯭ꯔꯥ ꯑꯗꯨ
ꯋꯥꯔꯤ ꯁꯥꯕꯁꯦ ꯅꯨꯃꯤꯠ ꯑꯃꯗ ꯊꯕꯛ ꯂꯩꯇꯕ ꯅꯨꯃꯤꯠꯇꯤ ꯑꯗꯨꯝ ꯃꯉꯥꯔꯛ ꯇꯔꯥꯔꯛꯀꯨꯝꯕꯁꯨ ꯌꯧꯋꯦꯗ
ꯑꯣ ꯑꯗꯨꯗꯤ ꯌꯥꯝ ꯐꯅꯤꯅꯦ ꯌꯥꯝ ꯂꯥꯛꯀꯅꯤꯅꯦ ꯑꯗꯨꯗꯤ
ꯌꯥꯝ ꯂꯥꯛꯀꯅꯤ ꯍꯥꯏꯕ ꯈꯪꯗꯦ ꯍꯥꯏꯕ ꯉꯝꯗꯦ
ꯍꯪꯅꯤꯡꯉꯦ ꯀꯩꯌꯥ ꯂꯥꯛꯈ꯭ꯔꯕ꯭ꯔꯥ
ꯔꯤꯖꯦꯛ ꯆꯠꯄꯁꯨ ꯂꯩꯕꯅꯤꯗ ꯑꯩꯈꯣꯏꯅ ꯑꯗꯨꯝ ꯌꯥꯝ ꯌꯥꯝꯔꯛ ꯇꯧ ꯔꯦꯅꯀꯣ ꯌꯥꯝ ꯂꯥꯛꯀꯅꯤ ꯍꯥꯏꯅ ꯊꯥꯖꯔꯝꯕꯗꯣ ꯈꯤꯇꯪ ꯂꯥꯛꯄꯁꯨ ꯂꯩꯌꯦꯕꯥ ꯎꯝ
ꯑꯣ ꯎꯝ ꯑꯗꯨ ꯑꯣꯏꯔꯝꯒꯅꯤ ꯑꯩꯗꯤ ꯅꯨꯃꯤꯠ ꯃꯔꯤꯔꯥ ꯉꯥꯛꯇꯅꯤ ꯄꯥꯏꯕꯗꯣ
ꯑ‌ꯣ
ꯑꯩꯈꯣꯏ ꯑꯦꯛ ꯑꯦꯀꯥꯎꯟ ꯑꯃꯗꯗꯤ ꯑꯗꯨꯝ ꯀꯣꯜ ꯊꯥꯔꯇꯤ ꯉꯥꯛꯇ ꯇꯧꯕ ꯌꯥꯏ ꯍꯥꯏꯕ ꯅꯠꯇ꯭ꯔꯣ
ꯍꯣꯏ
ꯑꯣ ꯑꯗꯨꯗꯤ ꯅꯪꯗꯤ ꯀꯨꯟ ꯗꯦꯖꯀ ꯇ꯭ꯋꯦꯟꯇꯤ ꯗꯦꯁꯒꯨꯝꯕ ꯁꯨꯔꯗꯤ
ꯌꯥꯝ ꯄꯥꯏꯕ
ꯎꯝ ꯅꯪꯒꯤ ꯇꯥꯛꯁꯨꯨ ꯂꯣꯏꯗ꯭ꯔꯤꯕꯕꯥ ꯑꯦꯛꯀꯥꯎꯟ ꯑꯃꯗ
ꯂꯣꯏꯈ꯭ꯔꯦ
ꯑꯦꯀꯥꯎ ꯑꯗꯨ ꯑꯅꯤ ꯑꯍꯨꯝ ꯄꯥꯏꯕ꯭ꯔꯥ
ꯎꯝ ꯑꯅꯤ ꯑꯍꯨꯝ ꯀꯣ
ꯑꯥ ꯑꯦꯛꯀꯥꯎꯟ ꯑꯃꯈꯛꯇꯥ ꯅꯠꯇꯦꯀꯣ ꯅꯪꯅ ꯄꯥꯏꯕꯗꯣ
ꯍꯣꯏ ꯁꯤ ꯁꯤ ꯋꯥꯔꯤꯁꯤ ꯉꯥꯡꯕ ꯌꯥꯔꫭꯏ ꯁꯤꯒꯨꯝꯕ ꯋꯥꯔꯤꯁꯦ
ꯑꯣ ꯑꯣ ꯑꯣ ꯑꯣ ꯑꯆꯥ ꯆꯥ ꯑꯣ ꯑꫭ ꯑꯣ ꯑꯣ ꯑꯗꯨ ꯑꯩꯈꯣꯏꯒꯤ ꯎꯝ ꯃꯤꯅꯗꯤ ꯑꯗꯨꯝ ꯀꯣꯜ ꯇꯧꯕ ꯌꯥꯅꯤꯀꯣ
ꯅꯣꯏꯒꯤꯁꯤ ꯁꯨꯔꯕꯥ ꯃꯥꯜꯂꯦꯅꯦꯀꯣ
ꯍꯥꯥ
ꯅꯪꯒꯤ ꯁꯨ ꯁꯨꯔꯕꯥ ꯃꯥꯜꯂꯦ ꯅꯪꯅ ꯃꯤꯕꯨꯠ
ꯑꯥ ꯁꯨꯅꯤꯉꯥꯏ ꯇꯧꯏꯋꯤꯅꯦ ꯑꯗꯨꯒꯤ ꯑꯩ ꯑꯗꫭ ꯑꯗꯨꯝ ꯋꯥꯔꯤ ꯁꯥꯅꯤꯡꯕ
ꯁꯤ ꯄꯥꯏ ꯄꯥꯏꯔꯒ ꯂꯩꯅꯤꯡꯉꯦ ꯑꯗꯨ ꯑꯣꯏꯔꯁꯨ ꯁꯨꯒꯗꯥ ꯁꯨ ꯎꯝ ꯌꯧꯔꯅꯤ ꯉꯁꯤ ꯑꯗꯨꯒꯤ ꯑꯩ ꯀꯤꯈ꯭ꯔꯕꯅꯤꯗ
ꯅꯪꯁꯦ ꯌꯨꯝ ꯄꯥꯟꯗ꯭ꯔꯤꯀꯣ
ꯍꯥꯥ
ꯌꯨꯝ ꯄꯥꯟꯈ꯭ꯔꯕꯣ ꯅꯪꯁꯦ
ꯍꯣ ꯍꯣꯏ ꯄꯥꯟꯈ꯭ꯔꯦꯅꯦ ꯑꯩꯈꯣꯏꯗꯤ
ꯅꯪꯗꯤ ꯑꯉꯥꯡ ꯑꯣꯏꯔꯤꯕ꯭ꯔꯣ
ꯑꯉꯥꯡ ꯑꯣꯏꯔꯤ
ꯑꯣ ꯐꯩꯅꯦ ꯀꯔꯤ ꯊꯕꯛꯇꯤ ꯇꯧꯕ꯭ꯔꯥ ꯅꯪꯗꯤ
ꯑꯩꯔꯣ ꯊꯕꯛ ꯇꯧꯗꯦꯗ ꯁꯤꯗ ꯑꯗꯨꯝ ꯀꯩꯅꯣ ꯑꯦꯛꯖꯥꯝ ꯊꯥꯔꯒ ꯂꯩꯕꯅꯤꯗ
ꯑꯣ ꯑꯣ ꯀꯟꯅꯥ ꯊꯥꯎ
ꯍꯣꯏ
ꯎꯝ
ꯑꯗꯨꯗꯤ ꯂꯥꯏꯔꯤꯛ ꯌꯥꯝ ꯄꯥꯔꯝꯒꯅꯤꯀꯣ
ꯍꯧꯖꯤꯛꯁꯨ ꯑꯗꯨꯝ ꯄꯥꯏꯌ‌ꯦꯗꯥ
ꯑꫭ ꯃꯇꯝ ꯂꯩꯈ꯭ꯔꯤꯉꯩꯗ
ꯎꯝ ꯃꯇꯝ ꯂꯩꯕ ꯀꯥꯟꯗ ꯀꯣ
ꯎꯝ ꯃꯇꯝꯁꯤ ꯌꯥꯝ ꯆꯠꯄꯅꯤꯀꯣ
ꯎꯝ
ꯐꯪꯗ꯭ꯔꯤꯉꯩꯗ ꯆꯍꯤ ꯇꯔꯥꯗꯤ ꯑꯗꯨꯝ ꯆꯠꯈ꯭ꯔꯕꯅꯦ ꯑꯩꯁꯨ
ꯑꯣ
ꯂꯥꯏꯛꯂꯤ ꯑꯗꯨꯝ ꯂꯧ ꯂꯧꯔꯒ ꯀꯣ
ꯀꯔꯤ ꯆꯍꯤꯗ ꯂꯣꯏꯕ꯭ꯔꯣ ꯅꯣꯏꯒꯤ ꯀꯣꯂꯦꯖ ꯇꯝꯕꯁꯦ
ꯑ ꯑꯩꯗꯤ ꯇꯨ ꯊꯥꯎꯖꯟ ꯇꯨ ꯊꯥꯎꯖꯟ ꯁꯚꯦꯟꯇꯤꯟꯗ ꯒ꯭ꯔꯦꯖꯨꯋꯦꯠ ꯇꯧꯈ꯭ꯔꯦꯗ ꯍꯥ ꯁꯚꯦꯟꯇꯤꯟꯗ ꯒ꯭ꯔꯦꯖꯨꯋꯦꯠ ꯇꯧꯈ꯭ꯔꯦ ꯑꯦꯛꯖꯥꯝꯒꯨꯝꯕ ꯇ꯭ꯔꯥꯏ ꯇꯧꯔꯒ ꯑꯃꯨꯛꯀ ꯃꯥꯁ ꯇꯔꯁꯨ ꯇꯧꯋꯦ ꯇꯨ ꯊꯥꯎꯖꯟ ꯇꯣꯏꯟꯇꯤꯗ ꯃꯥꯁꯇꯔꯁꯨ ꯂꯣꯏꯈ꯭ꯔꯦ ꯑꯗꯨ ꯆꯍꯤ ꯆꯠꯄꯗꯣ ꯈꯪꯗꯦꯕ ꯑꯩꯈꯣꯏꯅ ꯑꯦꯛꯖꯥꯝ ꯑꯃꯔ ꯑꯃ ꯑꯅꯤꯔ ꯑꯗꯨꯝ ꯇ꯭ꯔꯥꯏ ꯇꯧꯔꯒ ꯀꯣ ꯆꯍꯤ ꯑꯃꯗꯤ ꯆꯠꯈ꯭ꯔꯅꯤ ꯆꯍꯤ ꯑꯅꯤꯗꯤ ꯆꯠꯈ꯭ꯔꯅꯤ ꯑꯗꯨꯝ ꯆꯠꯈ꯭ꯔꯕ ꯑꯗꯨꯒꯤ ꯃꯇꯝ ꯃꯥꯡꯍꯟꯒꯅꯨ ꯍꯥꯏꯕꯅꯤ ꯅꯣꯏꯕꯨ
ꯍꯣꯏꯅꯦ ꯍꯣꯏꯅꯦ
ꯎꯝ ꯇꯥꯅ ꯍꯣꯠꯀꯗꯕꯩ ꯃꯇꯝꯁꯦ ꯆꯠꯄ ꯈꯪꯗꯕꯅꯤꯀꯣ ꯆꯍꯤ ꯆꯍꯤ ꯃꯔꯤ ꯃꯉꯥꯒꯨꯝꯕꯗꯣ ꯑꯗꯨꯝ ꯊꯨ ꯊꯨꯅ ꯆꯠꯄꯅꯦ ꯑꯦ ꯑꯩꯈꯣꯏꯅ ꯍꯦꯛ ꯒ꯭ꯔꯦꯖꯨꯋꯦꯁꯟ ꯂꯣꯏꯈ꯭ꯔꯦ ꯍꯥꯏꯔꯗꯤ ꯀꯣ ꯃꯇꯝꯗꯣ ꯄꯪꯆꯠ ꯆꯠꯄꯅꯤ ꯍꯥꯏꯅꯤꯡꯉꯥꯏ ꯂꯩꯇꯦ
ꯃꯇꯝꯁꯦ ꯀꯥꯏꯗꯦꯅꯦ
ꯑꯥ ꯑꯩꯒꯤ ꯕꯦꯛꯒ꯭ꯔꯥꯎꯟ ꯅꯣꯏꯁ ꯌꯥꯝꯕ꯭ꯔꯥ
ꯕꯦꯛꯒ꯭ꯔꯥꯎꯟ ꯅꯣꯏꯁ ꯂꯩꯇꯦꯅ
ꯑꯣ ꯑꯣ ꯑꯉꯥꯡ ꯁꯥꯟꯅꯔꯒ ꯂꯩꯕꯒꯤꯀꯣ
ꯅꯪꯗꯤ ꯍꯣꯁꯇꯦꯜꯒꯨꯝꯗ ꯂꯩꯕ꯭ꯔꯥ
ꯑꯩ ꯍꯣꯁꯇꯦꯜꯗ ꯍꯣꯏ ꯍꯣꯁꯇꯦꯜ ꯂꯩꯕꯅꯦ ꯑꯣ
ꯑꯗꯨ ꯃꯣꯏꯅ ꯆꯥꯛ ꯊꯣꯡꯔꯒ ꯄꯤꯕ꯭ꯔꯥ ꯅꯠꯇ꯭ꯔꯒ ꯅꯣꯏꯅ ꯊꯣꯡꯕ꯭ꯔꯥ